ꯇꯥꯕ꯭ꯔꫭ
ꯑꯣ ꯇꯥꯔꯦ ꯇꯥꯔꯦ
ꯑꯣ ꯊꯦꯡꯉꯦ ꯆꯝꯕ꯭ꯔꯥ ꯑꯁꯤ
ꯑꯩꯗꯤ ꯅꯪ ꯆꯨꯝꯃꯦ ꯆꯨꯝꯃꯦ ꯍꯣꯏ ꯑꯩ ꯀꯥꯎꯔꯕ ꯑꯃꯨꯛꯀ
ꯍꯥ
ꯑꯩ ꯈꯣꯟꯖꯦꯜꯁꯦ ꯑꯃꯨꯛ ꯀꯥꯎꯔꯕ꯭ꯔ ꯍꯥꯏꯕꯅꯤꯗ
ꯅꯠꯇꯦ ꯈꯪꯉꯦ ꯑꯗꯣ ꯑꯩ ꯍꯥꯏꯕ ꯁꯦ ꯆꯝꯕ꯭ꯔꯥ ꯍꯥꯏꯕꯅꯦ ꯊꯦꯡ ꯊꯦꯡꯉꯦ ꯊꯦꯡꯉꯦ ꯍꯥꯏꯕ ꯃꯇꯝ ꯀꯩꯅꯣ ꯑꯁ ꯑꯩ ꯍꯥꯏꯕ ꯍꯩꯇꯦ
ꯆꯨꯝꯃꯦ ꯍꯣꯏ ꯍꯣꯏ ꯊꯦꯡꯉꯦ ꯍꯥꯏꯗꯤ ꯈꯤꯇꯪ ꯑꯥ ꯍꯦꯡꯉꯦ ꯍꯥꯏꯔꯤꯁꯤ ꯀꯔꯤ ꯃꯤꯅꯤꯡꯁꯦ ꯑꯅꯤ ꯂꯩꯌꯦꯕꯀꯣ
ꯑꯧ ꯃꯐꯝ ꯃꯐꯝꯗ ꯑꯩ ꯑꯩ ꯑꯩ ꯍꯥꯏꯕꯁꯦ ꯌꯥꯕ ꯃꯐꯝꯔꯥ ꯍꯥꯏꯕ ꯑꯩ ꯍꯥꯏꯕꯅꯤ ꯑꯩ ꯑꯗꯨꯁꯨ ꯌꯥꯔꯦ ꯁꯤ ꯇꯄꯤꯛꯁꯤ
ꯑꯗꯨꯝ ꯌꯥꯏꯗ ꯈꯪ ꯈꯪꯗꯕꯗꯨ ꯈꯪꯗꯅꯕ ꯅꯩꯅꯕꯁꯤꯅꯤꯅꯦ ꯃꯔꯨ ꯑꯣꯏꯕꯁꯦ
ꯉꯝꯗꯦ ꯑꯩꯈꯣꯏ ꯏꯅꯤꯒꯤꯁꯦ
ꯑꯁ ꯅꯍꫭꯏꯗ ꯃꯩꯇꯩꯂꯣꯟ ꯑꯄꯪꯕ ꯑꯅꯤ ꯐꯣꯟ ꯇꯧꯅꯕꯁꯦ
ꯍꫭ ꯄꯥꯏ ꯂꯩꯇꯦ
ꯎꯝ ꯃꯔꯨ ꯑꯣꯏꯕꯁꯨ ꯈꯪꯗꯕꯅꯤꯅꯀꯣ ꯐꯅꯤꯡꯉꯥꯏꯁꯨ ꯀꯔꯤ ꯂꯩ ꯎ ꯄꯥꯏ ꯂꯩꯇꯦꯗ ꯁꯪꯗꯕꯅꯤꯅꯀꯣ
ꯍꫭꯏ ꯍꯩꯕ ꯍꯩꯕ ꯃꯤꯒ ꯀꯣꯜ ꯇꯧꯔꯁꯨ ꯋꯥ ꯍꯥꯏꯅꯤꯡꯉꯥꯏ ꯂꯩꯔꯔꯣꯏ ꯑꯗꯣ ꯒꯦꯟꯁꯨ ꯇꯥꯔꯔꯣꯏꯕ
ꯎꯝ ꯑꯗꯨꯅꯦ ꯆꯞ ꯆꯥꯔꯕꯅꯤ ꯑꯗꯨꯒ ꯑꯃꯨꯛꯀ ꯑꯣꯄꯤꯅꯤꯌꯟꯁꯨ ꯑꯃꯨꯛꯀ ꯑꯣꯏꯕ
ꯍ‌ꯣꯏ
ꯎꯝ ꯑꯩꯁ ꯎꯝ ꯅꯪꯁꯨ ꯊꯕꯛ ꯆꯠꯞꯅꯨꯅꯥ ꯋꯥꯔꯝꯃꯅꯤꯀꯣ
ꯑꯣ ꯊꯕꯛ ꯈꯗ‌‌ꯦꯗ ꯑꯗꯨꯝ ꯑꯩꯈꯣꯏꯕꯨꯗꯤ ꯌꯥꯗꯦ ꯑꯣ ꯌꯥꯝꯅꯗꯤ ꯋꯥꯗꯦ
ꯑꯣ ꯑꯣ
ꯑꯩꯈꯣ ꯑꯩꯒꯤꯗꯤ ꯊꯕꯛ ꯑꯩ ꯊꯕꯛ
ꯈꯪꯗꯦ ꯑꯗꯨꯝ ꯆꯠꯁꯨ ꯆꯠꯂꯦ ꯑꯗꯨꯁꯨ ꯊꯕꯛ ꯍꯥꯏꯒ ꯍꯥꯏꯒꯗ꯭ꯔꯥ ꯑꯩ ꯈꯪꯗꯦ ꯒ꯭ꯌꯥꯟ ꯇꯥꯗꯦ
ꯎꯝ ꯐꯥꯏꯅꯦ ꯂꯥꯏꯔꯤꯛ ꯄꯥꯕꯁꯨ ꯊꯕꯛꯅꯤ ꯆꯥꯛ ꯆꯥꯕꯁꯨ ꯊꯕꯛꯅꯤ ꯇꯨꯝꯕꯁꯨ ꯊꯕꯛꯅꯤ ꯂꯣꯏ ꯊꯕꯛꯅꯤꯗ
ꯑ ꯑꯗꯨꯗꯤ ꯊꯕꯥꯛꯅꯦ ꯑꯗꯨꯗꯤ ꯑꯩꯒꯤꯁꯨ ꯊꯕꯛꯅꯦ ꯑꯗꯣ ꯊꯕꯛ ꯊꯕꯛ ꯇꯧꯔꯒ ꯄꯩꯁꯥ ꯐꯪꯕ ꯊꯕꯛ ꯂꯩꯌꯦꯅ ꯑꯗꯨꯗꯤ ꯅꯠ
ꯍꯣꯏꯗ ꯂꯣꯏꯅꯃꯛ ꯊꯕꯛꯅꯦꯅ ꯎꯝ ꯈꯪꯗꯦꯗ ꯍꯟꯗꯛꯁꯦ ꯀꯃꯥꯏ ꯅꯨꯡꯉꯥꯏꯔꯤ ꯅꯨꯡꯉꯥꯏꯇꯕ꯭ꯔꯥ ꯀꯔꯤ ꯑꯋꯥ ꯑꯅꯥ ꯀꯔꯤ ꯂꯩꯔꯤꯒꯦ ꯅꯪꯒꯤ
ꯉꯔꯥꯡ ꯉꯔꯥꯡꯗꯣ
ꯎꯝ
ꯑ ꯀꯔꯤꯒꯤꯔꯥ ꯈꯪꯗꯦ ꯑꯩꯈꯣꯏꯒꯤ ꯏꯁꯤꯡꯒꯤꯔꯥ ꯏꯁꯤꯡꯅꯔꯥ ꯀꯣꯛ ꯃꯉꯣꯟꯕꯗ ꯈꯔ ꯐꯥꯎꯕ
ꯑꯣ
ꯑꯗꯨꯒꯤ ꯗ꯭ꯔꯤꯞ ꯗ꯭ꯔꯤꯞ ꯍꯥꯞꯄꯔꯒꯀꯣ ꯑꯩ ꯗ꯭ꯔꯦꯛ ꯑꯅꯤ ꯕꯣꯇꯜ ꯑꯅꯤ ꯍꯥꯞꯂꯒ ꯉꯁꯤꯅ ꯐꯥꯕꯅꯦ ꯑꯩ ꯫
ꯑꯁ ꯅꯊꯟꯇꯅꯔ ꯅꯠꯇ꯭ꯔꯒ ꯀꯅꯥꯅ ꯃꯇꯦꯡ ꯄꯥꯡꯕꯤꯕꯔꯣ
ꯃꯤ ꯌꯥꯝ ꯂꯩꯌꯦ
ꯑꯣ
ꯍꯣꯏ ꯃꯥꯟꯕꯤ ꯁꯤꯡꯀꯣ
ꯎꯝ ꯎꯝ
ꯑꯗꯨꯝ ꯂꯥꯏꯕꯒꯤ ꯃꯣꯏꯅ ꯑꯗꯨꯝ ꯌꯦꯡꯉꯒ ꯂꯩꯕꯒꯤ ꯐꯥꯎꯈ꯭ꯔꯦ ꯑ ꯉꯁꯤꯗꯤ
ꯑꯁ ꯌꯥꯝ ꯅꯨꯡꯉꯥꯏꯇꯕ ꯄꯥꯎꯅꯤꯅꯦ ꯁꯤꯒꯨꯝꯕꯁꯤ ꯫ ꯑꯗꯨ ꯃꯊꯪꯗꯗꯤ ꯊꯣꯛꯇꯕ ꯑꯣꯏꯔꯁꯅꯨꯀꯣ
ꯍ ꯏ ꯐꯁꯤꯅꯣ
ꯆꯥꯛꯁꯨ ꯐꯖꯅ ꯆꯥꯕꯤꯌꯣ ꯫
ꯍꯣꯏ ꯆꯥ ꯗꯤ ꯑꯗꯨꯝ ꯆꯥꯏꯦ ꯑꯗꯣ ꯈꯪꯗꯦ ꯫ ꯑꯩꯈꯣꯏꯒꯤ ꯑꯩꯈꯣꯏꯗ ꯃꯐꯝꯗꯣ ꯆꯦꯟꯖ ꯇꯧꯕꯒꯤ ꯆꯦꯟꯖ ꯇꯧꯕ ꯑꯗꯨꯒꯤ ꯆꯦꯟꯖ ꯇꯧꯕꯒꯤꯔ ꯑꯗꯣ ꯏꯁꯤꯡ ꯏꯁꯤꯡ ꯗꯣꯛꯇꯔꯅ ꯍꯥꯏꯕꯗꯤ ꯫
ꯎꯝ
ꯃꯐꯝ ꯆꯦꯟꯖ ꯇꯧꯔꯒ ꯏꯁꯤꯡꯒꯨꯝꯕꯁꯨ ꯆꯦꯟꯖ ꯇꯧꯕꯒꯤꯀꯣ
ꯎꯝ
ꯑꯩꯈꯣꯏ ꯗꯞ ꯇꯧꯗꯕ ꯇꯧꯕ ꯉꯝꯗꯕꯒꯤ ꯃꯥꯟꯂꯦ ꯑꯗꯨꯝ ꯍꯥꯏꯌꯦ ꯑꯩꯈꯣꯏꯒꯤ ꯁꯔꯀꯥꯔꯗꯣ ꯀꯩꯅꯣ ꯃꯣꯏ ꯃꯇꯝ ꯁꯥꯡꯅ ꯄꯥꯏꯕꯒꯤ ꯈꯔ ꯁꯣꯏꯕ ꯂꯩꯕꯒꯤ ꯃꯥꯜ-ꯃꯥꯜꯂꯦ ꯫ ꯐ꯭ꯌꯨꯇꯔꯗꯣ ꯑꯗꯨꯒꯤ ꯉꯥꯡꯗꯣ ꯆꯦꯟꯖ ꯇꯧꯈ꯭ꯔꯦꯕ
ꯑꯣ ꯑꯗꯨ ꯑꯣꯏꯔꯗꯤ ꯀꯔꯤꯁꯨ ꯇꯧꯔꯔꯣꯏꯗ
ꯍꯣꯏ ꯫
ꯃꯊꯪ ꯃꯊꯪꯗꯗꯤ ꯍꯣꯏ ꯍꯣꯏ ꯑꯗꯨꯝ ꯋꯥꯔꯗꯤ ꯍꯦꯛꯇ ꯎ ꯋꯥꯟ ꯅꯥꯏꯟ ꯋꯥꯟ ꯀꯣꯜ ꯇꯧꯔꯛ ꯀꯣ ꯑꯩ ꯂꯩꯇ꯭ꯔꯁꯨ ꯋꯥꯟ ꯕꯥꯏ ꯋꯥꯟꯁꯦ ꯏꯃꯥꯟꯅꯕꯅꯦꯕꯀꯣ
ꯍꯣꯏ ꯍꯣꯏ ꯍꯣꯏ
ꯑꯩ ꯑꯩ ꯑꯩ ꯉꯥꯡꯕꯤꯒꯦ ꯫
ꯍꯣꯏ ꯍꯣꯏ ꯀꯧꯁꯦ ꯫
ꯅꯣꯏꯗꯗꯤ ꯍꯨꯏꯒꯨꯝꯕꯁꯤꯦ ꯂꯣꯏꯕ꯭ꯔꯥ ꯂꯣꯏꯗꯕ꯭ꯔꯥ ꯫
ꯂꯣꯏꯕ ꯍꯥꯏꯕ
ꯎꯝ
ꯂꯣꯏꯕ ꯀꯩꯅꯣ ꯍꯨꯏ ꯍꯨꯏꯒꯨꯝꯕ ꯂꯣꯏꯕ꯭ꯔꯥ ꯍꯥꯏꯕ
ꯎꯝ
ꯂꯩꯕ꯭ꯔꯥ ꯍꯥꯏꯕ꯭ꯔꯥ ꯅꯪ ꯍꯥꯏꯕꯥ
ꯅꯠꯇꯦ ꯂꯣꯏꯕ꯭ꯔꯥ ꯍꯥꯏꯕꯅꯤꯗ ꯅꯣꯏ
ꯂꯣꯏꯔꯕ꯭ꯔꯥ ꯍꯥꯏꯕꯗꯤ ꯀꯔꯤꯅꯣ ꯫
ꯑꯥ ꯫ ꯌꯨꯝꯗ ꯍꯨꯏꯁꯦ ꯅꯨꯡꯉꯥꯏꯅ ꯂꯩꯕ꯭ꯔꯥ ꯅꯠꯇ꯭ꯔꯒ ꯅꯪꯉꯣꯟꯗ ꯂꯩꯇꯕ꯭ꯔꯥ ꯍꯥꯏꯕꯅꯤꯗ ꯫
ꯑꯩꯈꯣꯏ ꯑꯩꯈꯣꯏꯗꯤ ꯍꯨꯏꯒꯨꯝꯕ ꯂꯩꯇꯦ
ꯑꯣ ꯑꯗꯨ ꯑꯣꯏꯗꯤ ꯂꯩꯌꯨꯗꯅ ꯑꯃ ꯈꯛꯇꯪ ꯑꯣꯏꯔꯁꯨ ꯑꯅꯤ ꯈꯛꯇꯪ ꯑꯣꯏꯔꯁꯨ ꯫
ꯑꯁ ꯍꯣꯏ ꯁꯄꯣꯔꯠ ꯇꯧꯕ ꯉꯝꯗꯦ ꯑꯩ
ꯍꯦ-ꯍꯦ-ꯍꯦ-ꯍꯦ-ꯍꯦ-ꯍꯦ-ꯍꯦ-ꯍꯦ
ꯑꯩ ꯑꯩꯈꯣꯏ ꯈꯛꯇꯁꯨ ꯁꯄꯣꯔꯠ ꯇꯧꯕ ꯉꯝꯂꯒ ꯂꯩꯕ ꯀꯥꯟꯅꯕ ꯀꯩꯅꯣ ꯍꯣꯏ ꯀꯔꯤ ꯍꯣꯏꯅꯣ
ꯑꯩꯈꯣꯏꯗꯤ ꯁꯞꯄꯣꯔꯠ ꯇꯧꯅꯤꯡꯉꯥꯏ ꯀꯔꯤꯁꯨ ꯂꯩꯇꯦꯗ ꯫ ꯑꯩꯈꯣꯏꯅ ꯆꯥꯕ ꯀꯥꯟꯗ ꯑꯔꯦꯝꯕ ꯈꯔ ꯂꯩꯗꯅ ꯑꯗꯨ ꯫ ꯄꯤꯖꯔꯒ ꯐꯖꯅ ꯀꯣ ꯄꯤꯖꯔꯒ ꯂꯣꯏꯔꯦ
ꯍꯪꯅꯗ ꯃꯤꯒꯤ ꯃꯐꯝꯗ ꯂꯩꯕꯅꯤꯅꯀꯣ ꯑꯗꯨꯒꯨꯝꯕꯁꯨ ꯀꯩꯅꯣ ꯔꯤꯛꯁ ꯂꯩꯌꯦꯕ
ꯑꯣ ꯑꯣ ꯃꯤꯕꯨ ꯄꯤꯛꯂꯝꯃꯗꯤꯀꯣ
ꯑꯩ ꯑꯩꯈꯣꯏ ꯑꯗꯨꯝ ꯌꯨꯝꯗ ꯑꯗꯨꯝ ꯃꯤ ꯑꯃ ꯂꯩ ꯃꯄꯥꯟ ꯊꯣꯛꯇ꯭ꯔꯒ ꯑꯗꯨꯝ ꯂꯩꯕ ꯃꯤ ꯂꯩꯔꯗꯤ ꯑꯗꯨꯝ ꯐꯩ ꯑꯗꯨꯁꯨ ꯫ ꯑꯩꯈꯣꯏꯗꯤ ꯑꯗꯨꯒꯨꯝꯕ ꯅꯠꯇꯦꯕ ꯊꯕꯛ ꯂꯩ ꯫ ꯊꯕꯛ ꯊꯕꯛ ꯆꯠꯂꯗꯤ ꯑꯗꯨꯝ ꯂꯣꯏꯅꯃꯛ ꯃꯤꯗꯣ ꯑꯗꯨꯝ ꯆꯜꯂꯦꯕ ꯑꯗꯨꯒꯤ ꯫ ꯌꯦꯡꯁꯤꯕ ꯃꯤꯁꯨ ꯂꯩꯔꯔꯣꯏꯕ ꯄꯔ ꯑꯗꯨꯝ ꯆꯥꯟꯂꯗꯤ ꯑꯣ
ꯍꯨꯏꯁꯦ ꯄꯥꯝꯃꯁꯨ ꯎꯄꯥꯏ ꯂꯩꯇꯦꯗꯅꯦ ꯑꯗꯨ ꯑꯣꯏꯔꯗꯤ
ꯍ
ꯑꯗꯨꯗ ꯅꯪ ꯅꯪ ꯍꯨꯏꯒ ꯂꯣꯏꯔꯝꯃꯗꯤ ꯃꯤꯡꯁꯦ ꯀꯃꯥꯏꯅ ꯇꯧ ꯑꯩꯈꯣꯏꯒꯥꯏ ꯈꯟꯗ꯭ꯔꯥ
ꯈꯪꯗꯦ ꯑꯩꯗꯤ ꯑꯗꯨꯒꯨꯝꯕ ꯈꯪꯗꯦ ꯑꯩꯗꯤ ꯈꯪꯗꯦ ꯑꯗꯨꯒꯨꯝꯕꯁꯨ ꯌꯥꯝ ꯄꯥꯝꯗꯦ ꯍꯦ-ꯍꯦ-ꯍꯦ-ꯍꯦ
ꯑ
ꯑꯩꯗꯤ ꯅꯨꯄꯤ ꯅꯠꯇꯦ ꯑꯗꯨꯒ ꯍꯥꯏꯔꯗꯤ ꯀꯩꯅꯣ ꯅꯨꯄꯤ ꯅꯨꯄꯤꯁꯤꯡꯗꯤ ꯑꯗꯨꯗꯣ ꯀꯩꯅꯣ ꯗꯣꯜꯒꯨꯝꯕ ꯄꯥꯝꯕ ꯅꯨꯄꯤꯗꯤ ꯑꯗꯨꯣ ꯑꯗꯨꯝ ꯇꯧꯏꯅꯥ ꯫
ꯎꯝ ꯎꯝ ꯫
ꯀꯩꯅꯣ ꯀ꯭ꯌꯨꯕ ꯀ꯭ꯌꯨꯕ ꯇꯧꯕ ꯫
ꯀꯣꯡ ꯊꯕꯣꯛ ꯀꯣ ꯫
ꯑꯗꯨꯝ ꯄꯥꯝꯕ ꯃꯤ ꯂꯩꯅ ꯑꯗꯣ ꯀꯩꯅꯣ ꯑꯩ ꯑꯗꯨꯒꯨꯝꯕ ꯑꯩꯗꯤ ꯅꯨꯄꯤ ꯅꯠꯇꯦ ꯑꯗꯨꯒꯨꯝꯕ ꯍꯥꯏꯔꯗꯤ ꯫
ꯍ
ꯈꯔ
ꯑꯗꯨꯗꯤ ꯅꯨꯄꯥ ꯊꯣꯛꯄꯅ ꯅꯨꯄꯥ ꯃꯥꯟꯕ ꯅꯠꯇꯕꯅꯤ ꯑꯗꯨꯗꯤ ꯅꯨꯄꯤ ꯃꯔꯛ ꯇꯒꯤ ꯅꯠꯇꯦ ꯅꯨꯄꯤ ꯃꯔꯛꯇ ꯅꯨꯄꯤ ꯊꯣꯛꯄ ꯍꯥꯏꯗꯨꯅꯤ
ꯗꯦ ꯅꯨꯄꯤꯁꯨ ꯊꯣ ꯑꯗꯨꯝ ꯆꯠꯂꯗꯤ ꯅꯨꯄꯤꯁꯨ ꯊꯣꯛꯇꯦ ꯑꯗꯨꯁꯨ ꯑꯩ ꯑꯩ ꯫ ꯑꯩꯉꯣꯟꯗ ꯑꯗꯨꯝ ꯄꯥꯝꯕ ꯊꯣꯛꯇꯦ ꯑꯩ ꯑꯩꯗꯤ ꯈꯪꯗꯦ ꯐꯠꯇꯕ ꯃꯥꯜꯂꯦ ꯫
ꯍꯣꯏꯗ ꯫
ꯅꯨꯡꯁꯤꯕ ꯂꯩꯗꯕ ꯍꯧꯥꯎꯗꯤ ꯃꯥꯜꯂꯦ
ꯑꯗꯨ ꯑꯃꯔꯛ ꯅꯪ ꯂꯣꯏꯔꯗꯤ ꯫ ꯃꯤꯡꯁꯦ ꯀꯃꯥꯏ ꯊꯣꯅꯤꯡꯒꯦ ꯍꯥꯏꯕꯗꯨꯣ ꯑꯃꯨꯔꯛꯇꯤ ꯍꯥꯏꯕꯤꯔꯨꯅꯦ ꯑꯩꯁꯨ ꯑꯃ ꯑꯅꯤꯗꯤ ꯂꯩꯌꯦꯕ ꯑꯃꯗꯒꯤ ꯃꯤꯡꯗꯤ ꯂꯩꯕ ꯫ ꯑꯃꯒꯤ ꯃꯤꯡ ꯂꯩꯇꯕ
ꯈꯪꯉꯦ ꯑꯦ ꯑꯩꯈꯣꯢ ꯑ ꯑꯩꯈꯣꯢꯒꯤ ꯌꯨꯝꯗ ꯑꯩꯈꯣꯏꯒꯤ ꯌꯨꯝꯗꯥ ꯃꯥ ꯂꯩꯌꯦꯕꯥ ꯑꯗꯣ꯫ ꯑꯩꯈꯣꯏ꯫ ꯎ ꯑꯩ ꯀꯧꯈ꯭ꯔꯦ ꯑꯩ ꯀꯩꯅꯣ ꯑꯩꯈꯣꯏ ꯑꯩꯒ꯫ ꯑꯩꯈꯣꯏꯒꯤ ꯍ ꯑꯩꯈꯣꯏꯒꯤ ꯍꯣꯏ ꯃꯤꯡꯒꯤ ꯃꯤꯡꯁꯨ ꯀꯧꯈ꯭ꯔꯦ꯫
ꯑꯁ ꯂꯣꯏꯔꯦꯍꯦ꯫
ꯑꯩꯌꯥ ꯑꯩ ꯃꯇꯝ ꯁꯥꯡꯕꯒꯤ ꯑꯩ ꯌꯨꯝ ꯌꯨꯝ ꯌꯨꯝ ꯊꯣꯛ ꯇꯕ ꯃꯇꯝ ꯁꯥꯡꯕꯒꯤ ꯑꯩ ꯀꯥꯎꯈ꯭ꯔꯦ ꯑꯩ ꯅꯨꯡꯁꯤꯌꯦ꯫ ꯑꯐ꯭ꯔꯦꯠ
ꯑꯗꯨꯅꯦꯕ ꯅꯨꯡꯁꯤꯕꯒꯤ ꯋꯥꯈꯜꯁꯦ ꯊꯣꯛꯂꯛꯑꯦꯅꯦ ꯅꯪꯒꯤ ꯋꯥꯈꯜꯗ꯫
ꯑꯗꯨꯗꯤ ꯑꯦ ꯑꯩꯈꯣꯏ ꯌꯨꯝꯗ ꯃꯥ ꯂꯥꯛꯏꯕꯗꯤ ꯌꯥꯝ ꯅꯨꯡꯁꯤꯕꯅꯤ꯫
ꯑꯣ ꯌꯨꯝꯗ ꯂꯩꯕ ꯃꯈꯩꯗꯨꯗꯤ ꯅꯨꯡꯁꯤꯕꯅꯤꯅ ꯑꯩꯁꯨ ꯅꯨꯡꯁꯤꯌꯦ ꯑꯩꯈꯣꯢꯒꯤ ꯍꯨꯢꯗꯣ꯫
ꯍꯥ ꯍꯥ
ꯎꯝ꯫ ꯑꯗꯨ ꯅꯪ ꯅꯣꯏꯒꯤ ꯍꯨꯏꯗꯨꯒꯤ ꯃꯃꯤꯡ ꯀꯥꯎꯈ꯭ꯔꯕꯅꯤꯅꯪ꯫ ꯑꯃ ꯑꯃ ꯑꯃꯨꯛ ꯊꯣꯜꯂꯣ
ꯑꯣ ꯈꯪꯗ ꯅ ꯅꯪ ꯅꯪ ꯅꯪꯒꯤ ꯋꯥꯈꯜꯗꯗꯤ ꯅꯪ ꯑꯅꯤ ꯂꯥꯛꯑꯦ ꯍꯥꯏꯕꯗꯣ ꯀꯔꯤꯔꯥ ꯑꯗꯨꯝ ꯐꯥꯔꯁ ꯍꯥꯏꯌꯣ꯫
ꯑꯃꯗꯣ ꯀ ꯀꯥꯏꯁꯤ ꯂꯦ ꯇ ꯌꯥ ꯑꯥ ꯑꯁ ꯑꯩꯁꯨ ꯑꯃꯨꯛ ꯀꯥꯎꯈ꯭ꯔꯦꯅꯤ ꯉꯁꯥꯏꯗꯨꯁꯨ꯫ ꯑꯩꯈꯣꯢꯒꯤ ꯂꯧꯗꯁꯨ ꯆꯠꯄꯅꯤꯅꯦ ꯑꯅꯤꯗꯨ ꯑꯃꯗꯨꯗꯤ ꯐꯖꯅ ꯉꯝꯗꯅ ꯑꯩꯅ ꯀꯣꯜꯂꯒ ꯄꯨꯔꯛꯄꯅꯤꯅꯦ꯫
ꯑ ꯅ ꯅꯪ ꯂꯧ꯫ ꯅꯪ ꯂꯧ ꯆꯠꯂꯦ ꯑꯥ ꯅꯪ ꯂꯧ ꯆꯠꯂꯦ ꯍꯥꯏꯕꯗꯣ꯫ ꯑꯥ ꯀꯩꯅꯣ ꯎꯝ꯫ ꯏꯁꯤꯡ ꯂꯩꯥꯏꯕ꯫
ꯍꯣꯏꯣꯏ ꯏꯁꯤꯡ ꯂꯩꯐꯝ ꯎꯝ ꯏꯁꯤꯡ ꯂꯩꯐꯝ ꯃꯐꯝꯗ꯫
ꯑ
ꯉꯁꯥꯏ ꯆꯠ꯫ ꯄꯅꯤꯅꯦ ꯑꯩꯒ ꯆꯠꯃꯤꯟꯅꯕꯅꯤꯅꯦ ꯈꯣꯢ ꯏ ꯏꯃꯥꯟꯅꯕ ꯑꯅꯤꯗꯣ꯫
ꯑꯣ
ꯑꯁ ꯍꯥꯟꯅ ꯂꯩꯔꯝꯕ ꯍꯥꯟꯅ ꯂꯩꯔꯝꯕ ꯏꯃꯥꯟꯅꯕꯗꯣ ꯫ ꯑꯗꯨꯒꯤ ꯃꯤꯡꯗꯤ ꯗꯥꯏꯅꯥꯂꯨ ꯀꯧꯋꯦ꯫ ꯑꯩꯈꯣꯏꯒꯤ ꯍꯨꯏꯒꯤ ꯃꯃꯤꯡꯁꯦ
ꯑꯥ
ꯎꯝ ꯑꯩꯈꯣꯢꯒꯤ ꯍꯨꯢꯒꯤ ꯑꯃꯨꯛ ꯇꯥꯗꯕ꯭ꯔꯥ꯫
ꯇꯥꯢꯌꯦ ꯇꯥꯢꯌꯦ
ꯑꯁ ꯑꯕꯣꯛ ꯈꯣꯢꯒꯤ ꯍꯨꯢꯗꯤ ꯑꯣꯢ ꯇꯥꯢꯌꯦ ꯇꯥꯢꯌꯦ ꯑꯕꯣꯛ ꯑꯩꯈꯣꯢꯒꯤ ꯍꯨꯢꯗꯤ ꯃꯔꯤ ꯃꯉꯥ ꯂꯩꯌꯦ꯫ ꯃꯃꯤꯡꯁꯨ ꯊꯣꯟꯗꯦ ꯀꯨꯇꯨ ꯈꯛꯇꯪ ꯀꯥꯎꯈꯔꯒ ꯂꯩꯔꯦ꯫
ꯑ ꯌ ꯌꯥꯝ꯫ ꯄꯤꯌꯦ ꯐꯥꯠꯇꯦ ꯑꯗꯣ ꯑꯃ ꯑꯃꯒꯨꯝꯕ ꯂꯩꯕꯗꯣ ꯅꯨꯡꯁꯤꯌꯦ ꯑꯩꯗꯦ꯫
ꯎꯝ
ꯑꯃ ꯑꯃ ꯑꯅꯤ ꯑꯃ ꯑꯅꯤ ꯈ ꯈꯛꯇ ꯂꯩꯔꯒ ꯑꯗꯨꯝ ꯑ ꯀꯩꯅꯣ ꯌꯝꯂꯗꯤ ꯑꯩꯈꯣꯢꯒꯤ ꯑꯥ ꯌꯥꯝꯅꯗꯤ ꯑꯩꯈꯣꯏ ꯑꯩꯈꯣꯏꯁꯨ ꯃꯣꯏꯕꯨ ꯀꯦꯌꯔ ꯇꯧꯕ ꯃꯉꯝꯗꯦꯅ꯫
ꯎꯝ ꯎꯝ ꯆꯨꯝꯃꯤ ꯑꯗꯨꯗꯤ ꯍꯟꯗ꯭ꯔꯦꯠ ꯄꯔꯁꯦꯟ ꯆꯨꯝꯃꯤ꯫
ꯑꯪ ꯗꯣ ꯌꯥꯝꯗꯕꯤꯗꯣ ꯐꯥꯢꯌꯦ꯫
ꯑꯩ ꯑꯩꯒꯤ ꯋꯥꯈꯜꯗꯨꯗꯤ ꯑꯩꯈꯣꯏꯁꯦ ꯑꯃ ꯑꯅꯤ ꯈꯛꯇꯪꯅꯗꯤ ꯑꯁ ꯃꯕꯥ ꯑꯅꯤ ꯈꯛꯇꯪ ꯅꯨꯡꯉꯥꯏꯇꯦꯗ꯫ ꯃꯆꯥ ꯄꯣꯛꯑꯒ ꯃꯣꯏꯒ ꯂꯩꯃꯤꯟꯅꯔꯒ ꯆꯥꯛꯇꯣ ꯐꯖꯅ ꯆꯥꯃꯤꯟꯅꯕꯗꯨ꫰ ꯑꯗꯨ ꯌꯦꯡꯕ ꯄꯥꯝꯃꯤꯅꯦ
ꯑꯥ꯫
ꯑꯩꯒꯤ ꯋꯥꯈꯜꯗꯗꯤꯀꯣ ꯑꯗꯨꯃꯥꯢ ꯊꯣꯛꯂꯛꯑꯦ꯫ ꯑꯁ ꯑꯩꯅ ꯍꯨꯏꯁꯦ ꯌꯣꯟꯒꯅꯨ ꯌꯣꯟꯒꯅꯨ꯫ ꯎꯝ ꯎꯝ ꯌꯣꯟꯒꯅꯨ ꯌꯣꯟꯒꯅꯨ ꯍꯥꯏꯔꯒꯁꯨ ꯌꯥꯗꯦ